ꯍꯜꯂꯣ
ꯑꯣꯥ ꯑ
ꯑꯣ ꯍꯜꯂꯣ ꯇꯔꯕꯣ
ꯑ ꯇꯥꯗꯕ꯭ꯔꯣ
ꯇꯥꯏ
ꯃ ꯎꯝ ꯀꯥꯏꯌꯦ
ꯕꫭꯜ ꯌꯦꯡꯕꯔꯦ ꯀꯩꯒꯤꯔꯣ
ꯑꯩꯗꯤ ꯌꯦꯡꯅꯤꯡꯗꯦ ꯑꯔꯖꯦꯟꯇꯤꯅꯥꯒꯨꯝꯕ ꯌꯦꯡꯅꯤꯡꯗꯕ ꯑꯥꯔꯖꯦꯟꯇꯤꯅꯥꯒꯨꯝꯕꯗꯤ ꯑꯩ ꯂ ꯄꯦꯂ ꯇ ꯋꯥꯔ
ꯄꯣꯔꯆꯨꯒꯜ ꯐ ꯐꯦꯟ ꯔ
ꯍꯣꯏ ꯃꯥꯜ ꯁꯤꯈꯔ ꯇꯤꯅꯤꯡꯗ꯭ꯔꯦꯕ ꯊꯨꯝ ꯃꯣꯏ ꯁꯣꯛꯂ ꯀꯥꯔꯤꯕꯅꯤꯅꯦ ꯍꯧꯖꯤꯛ ꯐꯥꯎꯈꯗꯤ
ꯆ ꯃꯅꯏꯅꯦ ꯑꯩꯁꯨꯦ ꯄꯣꯣꯔꯇꯨꯒꯜꯅꯦ ꯔꯣꯅꯥꯜꯗꯣꯅꯦ ꯑꯗꯨꯁꯨ ꯌꯦꯡꯅꯤꯅꯦ ꯍꯔꯣ ꯅꯅꯃꯛ ꯏꯖꯤꯞꯁꯦ ꯒꯣꯜ ꯑꯅꯤ ꯃꯣꯏ ꯂꯤꯠ ꯇꯧꯕꯅꯦꯕ
ꯑꯥ
ꯅꯤ ꯂꯤ ꯇꯔꯔ ꯑꯃꯨꯛ ꯑꯔꯖꯦꯟꯇꯤꯅꯥꯅ ꯂꯣꯏ ꯑꯃꯨꯛ ꯆꯥꯟꯈ꯭ꯔꯦꯀꯣ ꯑꯅꯤ ꯑꯅꯤ ꯗ꯭ꯔꯣ ꯆꯠꯂꯦ ꯍꯧꯖꯤꯛ
ꯑꯁ ꯇꯜꯂꯦꯍꯦ ꯑꯩꯗꯤ ꯏꯖꯤꯞꯇꯨ ꯉꯝꯃꯣ ꯍꯥꯏ ꯈꯪꯅ ꯂꯩꯅꯤꯅꯦ ꯑꯩꯗꯤ
ꯑꯩꯁꯨꯨꯅꯦ ꯉꯝꯃꯣ ꯍꯥꯏ ꯈꯜꯂꯦ ꯏꯖꯤꯠ ꯇꯗꯣ ꯃꯥ ꯏꯖꯤꯠ ꯇꯗ
ꯌꯥꯝ ꯌꯦꯡꯅꯤꯡꯗꯕ ꯃꯦꯁꯤꯗꯣ ꯑꯩꯗꯤ
ꯆꯟꯕ ꯃꯥꯜꯂꯦ ꯄꯪꯂꯥ ꯂꯥꯜꯂꯔꯦ ꯑꯩꯈꯣꯏ ꯅꯥꯛꯇ ꯂꯩꯕ ꯃꯤꯁꯦ
ꯑꯣ ꯑꯁ ꯅꯣꯏꯗꯤ ꯃꯤ ꯌꯥꯝꯌꯥꯝꯕ ꯃꯥꯜꯂꯦꯀꯣ
ꯑꯗꯨꯦꯟꯇꯅ ꯆ ꯃꯥ ꯑꯖꯤꯟꯇꯅꯥ ꯆꯜꯔꯦ
ꯑ ꯇꯅꯍꯦ
ꯀ ꯃꯅꯦ ꯀꯦꯗꯅꯣ ꯀꯗ꯭ꯔꯦ ꯍꯗ꯭ꯔꯦ ꯀꯗ꯭ꯔꯦ ꯀꯗ꯭ꯔꯦ ꯑꯁꯠ ꯕꯂ ꯑꯥꯏꯇꯗ
ꯅꯣꯏꯗꯤ ꯃꯤ ꯃꯤ ꯌꯥꯝ ꯌꯦꯡꯉꯨ ꯃꯥꯜꯂꯤꯅꯦ
ꯍꯥ
ꯅꯣꯏꯗꯤ ꯃꯤ ꯃꯌꯥꯝ ꯌꯦꯡꯕꯨ ꯃꯥꯜꯂꯦꯕ
ꯃꯤ ꯃꯌꯥꯝ ꯑꯗꯨ ꯑꯗꯨꯗ ꯁꯤ ꯀꯞꯄꯄ ꯀꯣꯏ ꯂꯥꯛꯑꯣ ꯂꯥꯛꯑꯣꯅꯦ ꯑꯩꯁꯦ
ꯃꯤ ꯌꯥꯝꯕꯒꯤ ꯃꯈꯣꯟ ꯇꯥꯏꯕ ꯆꯥꯛꯇꯤ ꯆꯥꯔꯕꯣ
ꯆꯥꯔꯦ ꯑꯣ
ꯀꯩ ꯏꯖꯥꯡ ꯆꯥꯔꯒ‌ꯦ
ꯀꯣꯏꯗꯤ ꯈꯨꯕꯤꯒ ꯊꯥꯎ ꯆꯥꯏꯌ‌ꯦ
ꯑꯣ ꯀꯣꯕꯤꯒꯗꯥꯜ ꯀꯣꯕꯤꯒꯗꯥꯜ ꯆꯥꯏꯌꯦꯕ
ꯑꯥꯎ
ꯌꯥꯔꯦ ꯉꯁꯤꯒ ꯇꯃꯨꯛ ꯀꯗꯥꯥꯏ ꯌ‌ꯦ ꯀꯣꯕꯤꯒ ꯗꯥꯜ ꯇꯥꯕꯗꯣ ꯅꯨꯡꯁꯤꯌ‌ꯦ ꯑꯩꯈꯣꯏꯅ ꯁꯀꯨꯜ ꯀꯥꯕ ꯀꯥꯟꯗ ꯀꯣꯕꯤꯒ ꯗꯥꯜꯒꯨꯝꯕ ꯊꯣꯡꯕꯤꯕꯗ ꯆꯥꯅꯤꯡꯗ꯭ꯔꯒ ꯂꯩꯕꯗ ꯍꯧꯖꯤꯛꯀꯥꯟꯗꯤ ꯇꯥꯗꯕꯒꯤ ꯇꯥꯗꯕꯒꯤ ꯑꯗꯨꯝ ꯅꯤꯡ ꯁꯤꯡꯜꯛꯄ ꯅꯪꯅ ꯍꯥꯏꯕꯗꯨꯗ
ꯑꯣ ꯑꯣ ꯅꯪꯗꯤ ꯑ ꯀꯣꯂꯦꯖ ꯀꯣꯂꯦꯖ ꯀꯥꯔꯤꯔꯣ ꯑꯣ
ꯅꯪꯗꯤ ꯀꯔꯤ ꯍꯣꯠꯅꯔꯤꯒꯦ ꯅꯪꯗꯤ
ꯑꯣ ꯑꯩꯗꯤ ꯍꯟꯗꯛꯅ ꯐꯥꯔꯁ ꯐꯥꯔꯁ ꯑꯣꯏꯔꯦ
ꯑꯣ ꯀꯥꯏ ꯀꯥꯔꯤꯅꯣ ꯑꯁꯤ ꯀꯩꯅꯣꯗꯨꯔꯣ ꯏꯝꯐꯥꯜ ꯍꯨ ꯑꯣ
ꯗ‌ꯦꯝ
ꯑꯣ ꯑꯗꯨꯗꯤ ꯅꯪꯗꯤ ꯂꯔꯤꯛ ꯌꯥꯝ ꯍꯥꯏꯔꯝꯅꯤꯍꯦ
ꯀꯥꯏꯕꯗꯤ ꯍꯩꯕꯅꯣꯗ ꯈ‌ꯣꯏ ꯍꯥꯏꯌ꯭ꯔ ꯁꯦꯀꯦꯟꯗꯔꯤ ꯀꯥꯔꯤꯉꯩ ꯀ꯭ꯂꯥꯁ ꯇꯨꯋꯦꯜꯇꯒ ꯑꯁ ꯋꯥꯟ ꯏꯌꯥꯔꯗ ꯑꯦꯇꯦꯟꯗꯦꯟꯁ ꯁꯤꯛꯁ ꯈꯛꯇꯅꯦ
ꯅꯪ ꯀꯩꯅ‌ꯣ ꯑꯣ ꯑꯁꯤꯗ ꯏꯝꯐꯥꯜꯗ ꯀꯥꯔꯛꯄ꯭ꯔꯣ ꯅꯠꯇ꯭ꯔꯒ ꯀꯥꯏ ꯀꯥꯔꯛꯀꯦ ꯅꯪꯗꯤ ꯍꯥꯏ ꯁ꯭ꯀꯨꯜꯗꯤ
ꯍꯥꯏ ꯁꯀꯨꯜ ꯔ‌ꯣ ꯍꯥꯏ ꯁꯀꯨꯜꯗꯤ ꯑꯁꯤ ꯕꯤꯁꯅꯨꯄꯨꯔꯗ ꯕꯤꯁꯅꯨꯄꯨꯔꯗꯒꯤ ꯀꯥꯔꯛꯄꯅꯦ ꯗꯣ ꯑꯦꯂꯥ ꯁ꯭ꯀꯨꯜꯗꯣ
ꯑꯣ ꯑꯗꯨꯗꯤ ꯈꯪꯗ꯭ꯔꯦ ꯍꯥꯎꯗꯦꯍꯦ ꯑꯣ ꯑꯣ ꯑꯁ
ꯑ‌ ꯀꯦꯊꯣꯂꯤꯛ ꯁ꯭ꯀꯨꯜꯅꯦ
ꯑꯣ ꯅꯪ ꯀꯦꯊꯂꯤꯛ ꯑꯣꯏꯗꯣꯏꯔꯣ
ꯑꯧ
ꯑꯣ
ꯍꯦ ꯃꯤꯁ ꯑꯥꯔꯖꯦꯟꯇꯤꯅꯥ ꯉꯝꯃꯅꯤ ꯎꯄꯥꯏ ꯂꯩꯇꯦ ꯃꯣꯏ ꯒꯣ ꯑꯍꯨꯝ ꯆꯟꯈ꯭ꯔꯦ
ꯑꯁ ꯇꯜꯂꯦ ꯍꯦ ꯉꯝꯒꯅꯨ ꯀꯣ ꯍꯥꯏꯔꯒ ꯀꯣ ꯉꯝꯒꯗꯧꯔꯦꯕ
ꯃꯣꯏ ꯎ ꯉꯁꯤꯕꯨꯗꯤ ꯉꯝꯃꯦꯀꯣ ꯑꯩ ꯍꯌꯦꯡ ꯉꯁꯤꯕꯨꯗꯤ ꯉꯝꯃꯦ ꯋꯥꯜ ꯀꯞꯇꯤ ꯁꯨꯜꯂꯧ ꯂꯧꯔꯣꯏ ꯃꯣꯏ ꯑꯩ ꯍꯥꯏꯕꯤꯒ‌ꯦ ꯁꯦꯡ ꯁꯦꯡꯕꯅꯦ
ꯑꯁ ꯑꯗꯨꯕꯨꯗꯤ ꯂꯥꯎꯔꯣꯏꯗ ꯐ꯭ꯔꯥꯟꯁꯀ ꯐ꯭ꯔꯥꯁꯀ ꯀꯩꯅ‌ꯣꯗ‌ꯣ ꯂꯥꯎꯗ‌ꯣ ꯃꯥꯜꯂ‌ꯦ ꯑꯩ ꯐ‍‌꯭ꯔꯥꯁꯅ‌ꯦ ꯑꯗꯨꯒꯒ ꯐꯥꯟꯁꯒ ꯎꯝ ꯎꯝ ꯐ꯭ꯔꯥꯟꯁꯒꯤ ꯄ꯭ꯂ‌ꯦꯗꯤ ꯇꯣꯉꯥꯟꯅꯤ
ꯎꯝ ꯑꯩꯕꯨꯗꯤ ꯎꯝ ꯃꯦꯁꯤꯒꯥꯔꯅꯣ ꯔꯣꯅꯥꯜꯗꯣꯗꯗꯤ ꯑ ꯃꯦꯁꯤꯗꯒꯤ ꯑꯩꯗꯤ ꯔꯣꯅꯥꯜꯗꯣ ꯍꯦꯟꯅ ꯄꯥꯝꯃ‌ꯦꯕ
ꯑꯁ ꯑꯩꯗꯤ ꯃꯦꯁꯤꯗꯤ ꯁꯨꯡ ꯄꯥꯝ ꯄꯥꯝꯅ‌ꯦꯗ ꯑꯩꯗꯤ ꯑꯁ ꯑꯩꯗꯤ ꯄꯥꯝꯗꯦ ꯑꯩꯗꯤ ꯑꯩꯗꯤ ꯔꯣꯅꯥꯎꯗꯣ ꯈꯛꯇꯪꯅꯦ ꯀꯅꯥꯕꯨꯁꯨ ꯄꯥꯝꯗ‌ꯦ
ꯑꯩꯗꯤ ꯕꯥꯞꯄꯦꯅꯦ ꯕꯥꯞꯄꯦ
ꯎꯝ ꯑ ꯑꯗꯨꯁꯨ ꯌꯥꯝ ꯐꯩꯌꯦꯌꯦ ꯎꯝ
ꯔꯅꯥꯗꯣ ꯀꯁꯇꯨꯗꯦꯟꯅꯦꯕꯕꯥꯕꯕꯥ ꯄꯩꯗ
ꯍꯣꯏ ꯑꯩꯁꯨ ꯎꯑꯦ ꯏꯟꯁꯇꯥꯒ꯭ꯔꯥꯝ ꯔꯤꯜꯁꯁꯦ ꯑꯩꯁꯨ ꯃꯥꯒꯤ ꯋꯥꯔꯤꯗ ꯇꯥ ꯇꯥ ꯂꯩꯥꯏꯅꯤꯅꯦ ꯍꯣꯏ
ꯍꯥꯂꯥꯟ ꯂꯥꯟꯗꯨꯁꯨ ꯑꯣꯅꯥꯎꯗꯧꯒꯦ ꯑꯩꯗꯧꯅꯦ ꯃꯥꯒꯤ ꯗ ꯉꯥꯛꯇꯅꯦ ꯍꯧꯖꯤꯛ ꯀꯩ ꯍꯥꯏꯁꯤꯔꯥ ꯌꯪ ꯌꯪ ꯖꯦꯅꯦꯔꯦꯁꯟꯁꯤꯡꯁꯦ ꯏꯁꯇꯥꯔ ꯄ꯭ꯂꯦꯌꯔꯁꯤꯡꯁꯦ ꯑꯗꯨꯅꯥꯎꯗꯣꯁꯤꯗ ꯉꯥꯛꯇꯅꯦꯕ
ꯍꯣꯏ
ꯎꯝ ꯑꯩꯈꯣꯏꯗꯤ ꯐ꯭ꯔꯥꯟꯁꯁꯦ ꯄꯨꯨꯁꯄꯣꯔꯠꯅꯦ ꯐ꯭ꯔꯥꯟꯁ ꯂꯧꯒꯅꯤ ꯍꯟꯗꯛꯇꯤ
ꯎꯝ ꯑꯗꯣ ꯐ꯭ꯔꯥꯟꯁꯤ ꯃꯣꯏꯒꯤ ꯄ꯭ꯂꯦꯗꯣ ꯐꯖꯩꯑꯕ ꯃꯣꯏꯒꯤ ꯄ꯭ꯂꯦꯅ ꯃꯣꯏꯅ ꯄ꯭ꯂꯦ ꯇꯧꯕ ꯃꯑꯣꯡꯗꯣꯀꯣ
ꯑ ꯃꯣꯏꯁꯦ ꯀꯩ ꯍꯥꯏꯁꯤꯔꯥ ꯆꯥꯅꯕ ꯃꯤ ꯂꯩꯕ ꯑꯗꯨꯒꯤ ꯍꯧꯖꯤꯛꯀꯔ ꯃꯣꯏꯗꯤ ꯀꯥ ꯍꯁ ꯄ꯭ꯂꯦꯌꯔꯁꯨ ꯐꯖꯩꯕ ꯗꯤ ꯀꯤꯞꯄꯔꯗꯒꯤ ꯌꯦꯡꯅꯔꯛꯄꯗ ꯏꯁ꯭ꯇ꯭ꯔꯥꯏꯀꯔ ꯍꯣꯏꯅꯕꯗ ꯌꯥꯝ ꯐꯖꯩꯔꯤꯕ ꯗꯤꯐꯦꯟꯗꯔꯁꯨ ꯃꯤꯗ ꯐꯤꯜꯁꯨ ꯏꯁꯇ꯭ꯔꯥꯏꯀꯔ ꯂꯦꯐ ꯔꯥꯏꯠ ꯋꯤꯡꯁꯨ ꯌꯥꯝ ꯐꯖꯩꯌꯦꯕ ꯑꯗꯨꯗ ꯃꯣꯏꯒꯤ ꯃꯦꯟ ꯃꯦꯟ ꯄ꯭ꯂꯦꯌꯔꯁꯦ ꯄ꯭ꯂꯦ ꯃꯦꯀꯔ ꯑꯣꯏꯕꯁꯦ ꯑꯣꯂꯤꯁꯦꯅ ꯇꯧꯋꯦꯕ ꯑꯁꯝ ꯁꯥꯡꯕꯗꯣ ꯈꯪꯉꯤꯗꯅ ꯅꯝꯕꯔ ꯂꯥꯕꯦꯜꯂꯥ ꯍꯥꯞꯄꯗꯣ
ꯑꯥ
ꯃꯥꯅ ꯄ꯭ꯂꯦ ꯃꯦꯀꯤꯡ ꯇꯧꯕ ꯑꯗꯨꯗ ꯑꯥ ꯀꯥꯏ ꯍꯥꯏꯁꯤꯔꯥ ꯑꯝꯕꯄꯦꯗꯤ ꯆꯦꯟꯕꯗ ꯀꯜꯂꯤꯗꯅ ꯃꯥꯗꯤ ꯑꯗꯨꯗ ꯃꯥꯅ ꯇꯥꯛ ꯇꯥꯛ ꯇꯛ ꯈꯥꯏꯔꯗꯤ ꯑꯗꯨ ꯑꯗꯨꯒꯤꯅꯤꯗ ꯃꯣꯏꯁꯦ ꯆꯅꯕꯗꯨꯕ ꯗꯦꯝꯕꯤꯜꯂꯤ ꯕꯂꯟꯗꯔ ꯋꯤꯟꯅꯔꯗꯣ ꯂꯥꯁ ꯏꯌꯥꯔꯒꯤ ꯑꯗꯨ ꯅꯨꯄꯥꯒ ꯃꯣꯏ ꯑꯍꯨꯝꯅꯦ ꯅꯥꯏꯔꯤꯁꯦ ꯕꯦꯟꯅꯁꯨ ꯃꯣꯏꯗꯤ ꯕꯦꯟꯁ ꯑꯣꯏꯔꯁꯨ ꯄ꯭ꯂꯦꯌꯔꯁꯤꯡꯗꯣ ꯍꯧꯖꯤꯛ ꯑꯅꯥꯔꯤꯕ ꯏꯖꯤꯞ ꯀꯩꯀꯥ ꯄ꯭ꯂꯦꯌꯔꯁꯤꯡꯒꯤꯗꯤ ꯇꯣꯞ ꯄ꯭ꯂꯦꯌꯔ ꯉꯥꯛꯇꯅꯦꯕ ꯃꯣꯏꯁꯦ ꯇꯣꯞ ꯀ꯭ꯂꯥꯁ ꯄ꯭ꯂꯦꯌꯔ ꯉꯥꯛꯇꯅꯦꯕ
ꯎꯝ
ꯑꯗꯒꯅꯤꯂ ꯔꯅꯤꯁꯤ ꯀ ꯀ ꯀ
ꯑꯁꯤ ꯀꯥꯏꯗ ꯂꯩꯏꯅ ꯅꯣꯔꯋꯦ ꯅꯍꯥꯟ ꯅꯍꯥꯟꯁꯤꯅꯏꯅꯀꯣ ꯅꯣꯔꯋꯦꯒ ꯑꯁꯤ ꯅꯍꯥꯟ ꯅꯣꯔꯋꯦꯁꯤ ꯅꯥꯕꯗꯣ ꯎꯝ ꯅꯋꯦ ꯅꯣꯔꯋꯦꯒ ꯕ꯭ꯔꯖꯤꯜ ꯅꯅ
ꯑꯥ
ꯑꯗꯨ ꯃ ꯏꯁ ꯅꯨꯃꯤꯠ ꯅꯨꯡꯁꯤꯌꯦꯀꯣ ꯕ꯭ꯔꯥꯖꯤꯜꯕꯨꯁꯨ ꯃꯦꯟꯃꯥꯔꯕꯨꯁꯨ ꯅꯨꯡꯁꯤꯌꯦꯕ ꯃꯥꯒꯤ ꯃꯑꯣꯡꯗꯣ ꯀꯞ
ꯄꯦꯅꯥꯜꯇꯤ ꯐꯥꯔꯁ ꯀꯥꯎꯕꯗ ꯃꯣꯏ ꯕ꯭ꯔꯨꯅꯨ ꯒꯣꯏꯃꯔꯦꯁꯤꯅ ꯃꯥꯅ ꯁꯣꯏꯕ ꯍ ꯌꯥ
ꯎꯝ
ꯃꯣꯏꯅ ꯁꯣꯏꯕ ꯂꯣꯡ ꯇꯥꯛꯑꯕꯅꯦ ꯚꯤꯠ ꯂꯩꯗꯕꯅꯦ
ꯂꯣꯏꯔꯝꯗꯥꯏꯗ ꯀꯥꯞꯄ ꯂꯩꯕꯗꯣ ꯌꯦꯡꯕ ꯉꯝꯗꯦꯕ ꯍꯦꯟꯅ ꯍꯦꯟꯅ ꯅꯨꯡꯁꯤꯌꯦꯕ
ꯂꯨꯁꯤꯑꯦ ꯗꯦꯋꯥꯔꯗꯣ ꯕꯦꯟꯁꯤ ꯉꯥꯛꯇ ꯐꯝ ꯂꯥꯛꯑꯦ ꯃꯥ
ꯑ
ꯑꯊꯌꯥ ꯇꯁ
ꯑꯗꯨ ꯁꯤ ꯀꯥꯏꯩꯅꯣ ꯂꯩꯅ ꯅꯣꯔꯠꯋꯦꯗ ꯌꯥꯝꯅ ꯋꯥꯡꯖꯥꯕ ꯂꯩꯅ ꯍ ꯍꯦꯠꯂ ꯍꯥꯏꯕ꯭ꯔꯣꯏ ꯍꯦꯂꯦꯟ ꯍꯥꯏꯣꯏ ꯑ ꯑ ꯍꯦꯂꯦꯟ ꯑ ꯎꯝ ꯑꯗꯨ ꯅꯨꯄꯥ ꯑꯩꯗꯤ ꯅꯣꯛꯁꯨ ꯅꯣꯛꯅꯤꯡꯉꯦ ꯑꯗꯨꯗꯣ ꯌꯦꯡꯕꯁꯨ ꯅꯨꯡꯉꯥꯏ ꯑꯩꯗꯤ ꯏꯜ ꯅꯨꯄꯥꯗꯣ
ꯑꯦ ꯁꯥꯔ ꯃꯥꯁꯦ ꯗꯦꯝ ꯀꯤꯌꯔꯒꯤ ꯇꯥꯏꯞꯇꯧ ꯇꯧꯒꯟꯕꯅꯦ ꯃꯥꯁꯦ
ꯍꯣꯏ ꯑꯗꯨꯃꯥꯏꯅ ꯇꯧ ꯑꯗꯣ
ꯂꯣꯏꯔꯔꯕꯣ ꯂꯣꯏꯔꯔꯕꯣ ꯎꯝ ꯃꯝ ꯃꯝ ꯍꯧꯖꯤꯛ ꯁꯥꯡꯉꯤꯗꯅ ꯃꯁꯝ ꯇꯦꯟ ꯃꯅ ꯍꯥꯏꯅ ꯐꯪꯖꯕꯅꯦ ꯃꯥꯗ
ꯍꯣꯏ ꯅꯍꯥꯟ ꯊꯥꯏꯅꯅꯦ ꯃꯁꯝ ꯇꯦꯜꯔ ꯃꯥꯜꯂꯦꯀꯣ
ꯁꯝ ꯇꯦꯟ ꯃꯥ ꯐꯥꯔꯁ ꯗꯔꯃꯟ ꯄ꯭ꯔꯣꯐꯦꯁꯅꯦꯜ ꯁꯥꯟꯅꯕ ꯗꯣꯔꯃꯟ ꯀ꯭ꯂꯞꯇ ꯁꯥꯟꯅꯥꯕ ꯃꯥꯁꯦ ꯑꯗꯨꯗ ꯑꯗꯨꯗ ꯃꯁꯝ ꯇꯦꯜꯂꯝꯃꯦ ꯍ ꯑꯗꯨ ꯗꯧ ꯍꯖꯕꯅꯦ
ꯑꯣꯝ
ꯀꯥꯏ ꯃꯤꯕꯤꯂ ꯁꯥꯡꯉꯦꯅ
ꯑꯁ ꯃꯥꯒꯤ ꯚꯤꯗꯤꯑꯣ ꯉꯥꯛꯇ ꯉꯥꯏꯔꯦ ꯁꯤ ꯔꯣꯅꯥꯜꯗꯣꯒ ꯃꯥꯒꯤ ꯚꯤꯗꯤꯑꯣ ꯉꯥꯛꯇ ꯉꯥꯏꯔꯦ
ꯂꯍꯥꯟ ꯍꯥ ꯂꯥꯟ ꯃꯥꯁ ꯂꯩꯗ ꯄꯦ ꯕꯥꯄꯦꯅꯅꯗꯤꯇ ꯇ ꯍꯟꯒꯔꯦ ꯍꯪꯗ꯭ꯔꯦ
ꯑꯥꯔꯖꯦꯟꯇꯤꯅꯥ ꯉꯁꯤ ꯐꯖꯅ ꯁꯥꯟꯅꯕ꯭ꯔꯣꯅꯦ
ꯌꯥꯝꯅꯗꯤ ꯐꯖꯗꯦꯗ ꯀꯨꯏꯅ ꯁꯥꯟꯅꯔꯛꯄꯅꯤꯅ ꯀꯩ ꯍꯥꯏꯁꯤ꯭ꯔꯥ ꯀꯨꯏꯅ ꯁꯥꯟꯅꯥꯕꯅꯤꯅ ꯄ꯭ꯂꯦꯌꯔꯁꯤꯡ ꯃꯣꯏ ꯏꯖꯤꯞꯀꯤ ꯄ꯭ꯂꯦꯌꯔꯁꯤꯡꯗꯣ
ꯎꯝ
ꯍꯥꯏꯁꯤꯔꯥ ꯏꯁꯇꯦꯃꯤꯅꯥ ꯗꯥꯎꯟ ꯇꯧ ꯃꯥꯜꯂꯦ ꯑꯗꯨꯒꯤꯅꯦ ꯑꯗꯨꯒꯤ ꯑꯩꯕꯨꯗꯤ ꯑꯗꯨꯝ ꯌꯦꯡꯕꯗ ꯈꯪꯉꯦꯕ ꯑꯥꯔꯖꯦꯟꯇꯤꯅꯥꯁꯦ ꯆꯟꯒꯅꯤ ꯍꯥꯏꯗꯅ ꯑꯩꯗꯤ ꯈꯪꯉꯦ ꯑꯩꯗꯤ ꯃꯣꯏꯁꯤꯦ ꯏꯇꯦꯛ ꯏ ꯀꯜꯂꯕ ꯃꯣꯏꯁꯦ ꯇꯦꯛꯀꯤꯡ ꯀꯂꯦ ꯑꯗꯨꯒꯤ ꯀꯩꯗ꯭ꯔꯥ ꯏꯖꯤꯞꯅ ꯌꯥꯗ꯭ꯔꯥ ꯕꯣꯜ ꯑꯥꯔꯖꯦꯟꯇꯤꯅꯥꯅ ꯏꯇꯦꯛ ꯂꯥꯛꯄ ꯃꯇꯝꯗ ꯕꯣꯜ ꯂꯨꯁ ꯊꯔꯛꯄꯗꯣ ꯑꯗꯨꯒꯤ ꯆꯥꯟꯁꯁꯤꯅꯦꯅꯒ ꯀꯥꯎꯟꯇꯔ ꯑꯗꯨꯝ ꯂꯥꯛꯄ ꯏꯖꯤꯞꯅ ꯑꯗꯨꯒꯤ ꯑꯗꯨꯣ ꯈꯛꯅꯦꯗ
ꯎꯝ
ꯍꯪ ꯂꯩꯒꯦ ꯑꯗ ꯑꯁꯕꯤꯠꯂꯇ
ꯎ ꯎꯥ
ꯅꯣꯗꯤ ꯅꯣꯡ ꯆꯨꯕ꯭ꯔꯣ ꯆꯨꯗꯕ꯭ꯔꯣ
ꯆꯨꯑꯦ ꯅꯣꯏ ꯑꯗꯨꯗꯤ
ꯑꯩꯈꯣꯏꯁꯨ ꯆꯨꯑꯦ ꯅꯣꯡ ꯌꯥꯝ ꯀꯟꯅ ꯆꯨꯗꯦ ꯇ ꯑꯣꯏꯔꯁꯨ ꯑꯗꯨꯝ ꯆꯨꯔ ꯂꯩꯦ ꯉꯁꯥꯏꯗꯩꯅꯦ ꯆꯨꯔ ꯂꯥꯛꯏꯁꯦ
ꯇꯨꯝꯕ ꯅꯨꯡꯉꯥꯏꯕ ꯋꯦꯗꯔꯅꯤꯁꯦ ꯀꯣꯜ ꯇꯧꯔꯒ
ꯑꯗꯨꯁꯨ ꯑꯗꯨꯁꯨ ꯑꯣꯏꯔꯝꯅꯤ ꯍꯣꯏ ꯈꯪꯗꯦ ꯑꯩꯈꯣꯏꯗꯤ ꯇꯧꯗꯕꯅꯤꯅ
ꯅꯪꯅꯤꯡꯉꯦꯍꯦ
ꯇꯧꯗꯦ ꯑꯩꯈꯣꯏꯗꯤ ꯑꯁꯦꯡꯁꯨꯅꯦꯅꯦ
ꯅꯣꯏꯅ ꯇꯧꯔꯗꯤ ꯅꯣꯏꯕ ꯅꯣꯏꯅ ꯇꯧꯗ꯭ꯔꯗꯤ ꯑꯩꯈꯣꯏꯗꯤ
ꯅꯣꯏꯅ ꯅꯪꯅ ꯑꯦꯛꯁꯄꯤꯔꯤꯌꯦꯟꯁ ꯂꯩꯕꯒꯤꯅꯦ ꯑꯩꯉꯣꯟꯗ ꯍꯥꯏꯔꯤꯏꯁꯦ
ꯑꯁꯦ ꯀꯥꯏ ꯑꯦꯛꯁꯄꯤꯔꯤꯟꯁ ꯂꯩ ꯃꯅ
ꯅꯪ ꯑꯦꯛꯁꯄꯤꯔꯤꯌꯦꯟꯁ ꯂꯩꯇꯣꯏꯗꯤ ꯑꯩꯉꯣꯟꯗ ꯍꯥꯏꯔꯣꯏꯅ ꯑꯩꯗꯤ ꯈꯪꯗꯦ
ꯂꯣꯏꯔꯦ ꯁꯤ ꯄꯪꯂꯥ ꯂꯥ ꯂꯣꯏꯔꯦ ꯂꯩꯀꯥꯏ ꯃꯤꯁꯤꯡꯁꯦ
ꯑꯁ ꯃꯤ ꯌꯥꯝꯅ ꯌꯦꯡꯕ ꯅꯨꯡꯉꯥꯏꯕꯅꯤꯗ
ꯌꯥꯝ ꯍꯔꯥꯎꯈ꯭ꯔꯕ ꯃꯥꯜꯂꯦ
ꯑꯣ ꯃꯣꯏ ꯑꯦꯔꯖꯦꯟꯇꯤꯅꯥ ꯐꯦꯟꯁꯤꯡꯁꯤꯂ ꯔꯦꯛ ꯇꯧ ꯂꯩꯔꯦ
ꯉꯝꯕꯤꯒꯅꯨꯀꯣ ꯍꯥꯟꯅ ꯌꯥꯝ ꯄꯣꯡꯉꯦꯕ ꯁꯤ ꯃꯁꯤ ꯐꯟꯁꯦ ꯌꯦꯡꯅꯤꯡꯗꯦꯕ ꯑꯩꯗꯤ
ꯑꯣ ꯀꯞꯇꯤ ꯂꯧꯉꯨꯕ ꯉꯝꯔꯣꯏꯍꯦ ꯃꯣꯏ ꯃꯣꯏꯁꯦ ꯁꯤꯃꯤ ꯐꯥꯏꯅꯦꯜ ꯐꯥꯎꯗꯤ ꯀꯥꯒꯅꯤ ꯃꯥꯁꯦ ꯌꯦꯡꯕ ꯃꯇꯝꯗꯀꯣ ꯁꯤꯅꯤ ꯐꯥꯎꯗꯤ ꯀꯥꯒꯅꯤ ꯈꯪꯗꯦ ꯀ꯭ꯋꯥꯇꯔ ꯐꯥꯏꯅꯦꯜꯗ ꯃꯣꯏ ꯀꯣꯂꯣꯝꯕꯤꯌꯥꯒ ꯄꯅꯥꯒ ꯂꯩꯕ ꯑꯗꯨꯗ ꯌꯦꯡꯕ ꯇꯥꯔꯦ
ꯎꯝ
ꯀꯣꯂꯣꯝꯕꯤꯌꯥ ꯈꯔ ꯀꯟꯕꯅꯦꯕ
ꯍꯣꯏ ꯀꯜꯂꯦ ꯃꯣꯏꯗꯤ
ꯎꯝ ꯊꯤꯍ ꯑꯣꯅ ꯃꯥꯂꯦ
ꯎꯝ
ꯃꯁꯤꯒꯤ ꯏꯗꯣ ꯀ ꯍꯥ
ꯅꯪꯗꯤ ꯕꯣ ꯑꯗꯨꯝ ꯌꯦꯡꯕ꯭ꯔꯣ ꯅꯨꯡꯇꯤꯒꯤ
ꯑꯗꯨꯝ ꯌꯦꯡꯉꯦ ꯑꯣ ꯇꯤꯒꯤ ꯑꯗꯨꯒꯤ ꯇꯨꯝꯕ ꯐꯪꯗ꯭ꯔꯦ ꯍꯟꯗꯛꯁꯦ ꯀꯩ ꯍꯥꯏꯁꯤ꯭ꯔꯥ ꯅꯤꯡꯅꯤꯊꯤ ꯅꯨꯡꯉꯥꯏꯅ ꯇꯨꯝꯕ ꯐꯪꯗ꯭ꯔꯦꯕ
ꯕꯣꯜꯁꯨ ꯌꯦꯡꯕ ꯐꯣꯟꯁꯨ ꯈꯨꯝꯕ ꯇꯧꯔꯗꯤ ꯎꯝ ꯇꯨꯝꯕꯒꯤ ꯃꯇꯝ ꯂꯩꯔꯝꯃꯔꫭꯏ
ꯎꯝ ꯑꯃꯨꯛ ꯈꯧꯒꯠꯂꯦ ꯆꯥꯛ ꯆꯥꯔꯦ ꯏꯚꯤꯅꯤꯡ ꯑꯃꯨꯛ ꯎꯝ ꯀꯩ ꯍꯥꯏ ꯁꯋꯥꯏ ꯏꯚꯤꯅꯤꯡꯗ ꯑꯃꯨꯛ ꯕꯣꯁ ꯅꯥꯕ ꯆꯠꯂꯦ ꯍꯜꯂꯛꯑꯦ ꯏꯔꯨꯔꯦ ꯆꯥꯛ ꯊꯣꯡꯉꯦ ꯆꯥꯏꯦ